ꯍꯜꯂꯣ ꯑꯥ ꯇꯥꯕ꯭ꯔꯣ
ꯍꯜꯂꯣ
ꯇꯥꯏꯌꯦ ꯇꯥꯕ꯭ꯔꯣ
ꯇꯥꯕ꯭ꯔꯣ
ꯇꯥꯏꯌꯦ ꯇꯥꯏꯌꯦ ꯇꯥꯏꯌ‌ꯦꯀꯣ ꯇꯥꯏꯌꯦꯕ
ꯉꯥꯏꯈ‌ꯣ ꯉꯥꯏꯈ‌ꯣ ꯑꯩ ꯐꯣꯟ ꯑ ꯇꯥꯕ꯭ꯔ‌ꯣ ꯀꯩꯅꯣ
ꯇꯥꯏ ꯇꯥꯏ ꯀꯩꯗꯧꯔꯤꯅꯣ
ꯎꯝ ꯍꯜꯂꯣ ꯑꯣ ꯇꯥꯏꯌꯦꯀꯣ ꯑꯩꯒꯤ ꯚ‌ꯣꯂꯨꯝꯗ‌ꯣ ꯈꯔ ꯗꯥꯎꯟ ꯑꯣꯏꯔꯕ ꯉꯁꯤꯗꯣ ꯉꯁꯥꯏꯗꯣ
ꯑꯧ
ꯑꯩꯒꯤ ꯃꯈꯣꯟꯗ‌ꯣ ꯁꯦꯡꯅ ꯇꯥꯕ꯭ꯔꯣ
ꯁꯦꯡꯉꯦ ꯁꯦꯡꯉꯦ ꯀꯩꯗꯧꯔꯤꯒꯦ
ꯇꯥꯏꯌꯦ ꯉꯥꯏꯈ‌ꯣ ꯉꯥꯏꯈ‌ꯣꯀꯣ ꯑꯩꯒꯤ ꯑꯥ
ꯐꯖꯅ ꯇꯥꯏꯌ‌ꯦ ꯐꯖꯅ ꯇꯥꯏ ꯍꯥꯏꯕꯅꯤ ꯅꯪꯅ ꯇꯥꯕ꯭ꯔꯣ ꯍꯥꯏꯗꯨꯗ ꯍꯣꯏ
ꯑꯥ ꯃꯈꯣꯟꯁꯦ ꯁꯤꯗꯒꯤ ꯍꯦꯟꯅ ꯂꯥꯎꯍꯟꯕ ꯌꯥꯗ꯭ꯔꯥ ꯃꯥꯜꯂꯦ
ꯌꯥꯝ ꯍꯥꯏꯕꯗꯤ ꯌꯥꯝ ꯂꯩꯈꯠꯂꯗꯤꯀꯣ ꯑꯗꯨꯝ ꯅꯨꯡꯉꯥꯏꯇꯕꯅꯦ ꯍꯥꯏꯕꯗꯤ ꯑꯥ ꯑꯗꯨꯝ ꯏꯀꯣ ꯂꯥꯛꯄꯅꯦꯕ ꯑꯗꯨꯒꯤ ꯂꯩꯈꯠ ꯀꯅꯣ
ꯑꯥ ꯃꯈ‌ꯣꯟꯗꯣ ꯈꯤꯇꯪ ꯄꯤꯛꯅ ꯇꯥꯕ ꯑꯗꯣ ꯀꯥꯏꯗ‌ꯦꯅ‌ꯦ‌ ꯇꯥꯕꯕꯨꯗꯤ ꯇꯥꯏꯅꯦ
ꯑꯗꯨ ꯉꯥꯏꯈꯣꯀꯣ ꯑꯩꯉꯣꯟꯗꯁꯨ ꯂꯩꯊꯗꯧꯕꯅꯦꯕ
ꯑꯠꯆꯥꯥ ꯅꯉꯣꯟꯗꯁꯨ ꯂꯩꯊꯒꯗꯧꯕ꯭ꯔꯥ ꯅꯪꯉꯣꯟꯗ ꯍꯥꯟꯅ ꯈꯔ ꯀꯟꯅ ꯂꯩꯊꯧꯅꯦ ꯑꯗꯨꯗꯤ ꯑꯗꯨꯒꯤꯁꯨ
ꯂꯩꯊꯕ ꯌꯥꯗꯦꯕ ꯂꯩ ꯂꯩꯈꯠꯄ ꯌꯥꯗꯦ ꯍꯥꯏꯕꯗꯤ ꯃꯊꯛ ꯂꯩ ꯂꯩꯈꯠꯄ ꯌꯥꯗꯦꯕ ꯃꯈꯥ ꯂꯩꯒꯗꯧꯕ ꯍꯦꯟꯅ ꯍꯥꯏꯕꯗꯤ ꯍꯣꯏ ꯑꯩꯗꯤ ꯍꯦꯟꯅ ꯂꯩꯥꯈꯠꯂꯗꯤꯀꯣ ꯑꯁꯤꯗꯗꯤ ꯑꯩꯈꯣꯏꯒꯤ ꯅ‌ꯣ ꯑꯥ ꯍꯥꯟꯅꯒꯤ ꯑꯇꯣꯞꯄ ꯑꯗꯨꯃꯥꯏꯅ ꯀꯣꯜ ꯇꯧꯕ ꯑꯗꯨꯃꯥꯏꯅ ꯌꯥꯗꯦꯕ ꯁꯤꯗꯗꯤ
ꯑꯣ
ꯈꯔ ꯎꯜꯇꯥ ꯆꯠꯄꯅꯦꯕ
ꯅꯠꯇꯦ ꯑꯩꯉ‌ꯣꯟ ꯑꯩꯉꯣꯟꯗ ꯍꯧꯖꯤꯛ ꯑꯩꯅ ꯑ ꯇꯧꯈꯤꯕꯁꯦ
ꯍꯣꯏ
ꯑꯩꯉꯣꯟꯗ ꯇꯧꯈꯤꯕꯁꯦ ꯑ ꯑꯍꯨꯝꯅꯦꯕ ꯑꯩꯅ ꯂꯩꯈꯠꯈꯤꯕꯁꯦ ꯑꯃ ꯑꯃꯁꯤꯅ ꯑ ꯍꯣꯏ ꯑꯃꯁꯤꯅ ꯑꯩꯈꯣꯏ ꯉꯥꯡꯕꯒꯤ ꯂꯩꯈꯠꯂꯦꯀꯣ
ꯑꯥ
ꯑꯩꯒꯤꯗꯤ ꯁꯦꯡꯅ ꯇꯥꯕ ꯅꯠꯇ꯭ꯔꯣ
ꯇꯥꯏꯌꯦ ꯇꯥꯏꯌꯦ
ꯑꯩ ꯑꯩꯒꯤꯗꯨꯗꯤ ꯑꯩ ꯉꯥꯡꯕꯒꯤꯗꯣ
ꯍꯣꯏ
ꯑꯩ ꯑꯥ ꯋꯥꯡꯅ ꯂꯩꯈꯠꯈꯤꯕꯅꯦꯕ ꯑꯔꯣꯏꯕꯐꯥꯎ ꯂꯩꯈꯠꯈꯤꯕꯅꯦꯕꯀꯣ ꯅꯪꯒꯤꯗꯣ ꯉꯥꯡꯕꯒꯤꯗꯣ
ꯑꯩꯅ ꯊꯥꯈꯤꯕꯗꯣ
ꯑꯣ ꯉꯥꯡꯕꯒꯤꯁꯨ ꯈꯔ ꯋꯥꯡꯅ ꯂꯩꯈꯠꯂꯨꯅꯦ ꯍꯥꯏꯕꯗꯤꯅꯦ ꯑꯩꯒꯤꯗꯤ ꯑꯥ ꯑꯥ ꯐꯥꯎ ꯂꯦꯞꯈꯤꯕꯅꯦꯕꯀꯣ
ꯑꯩꯅ ꯑꯃꯔꯛ ꯊꯥꯈꯤꯕꯗꯣ ꯍꯧꯖꯤꯛ ꯊꯥꯈꯤꯕꯗꯣ ꯑꯃꯔꯛ ꯌꯦꯡꯉꯣꯅꯦ ꯑꯇꯣꯞꯄꯗ ꯑꯇꯣꯞꯄ ꯅꯪꯒꯤ ꯑꯗꯨꯗꯨꯗ ꯌꯦꯡꯉꯣꯅꯦ ꯎꯕ꯭ꯔꯥ
ꯎꯝ ꯎꯝ ꯎꯝ ꯎꯝ ꯎꯝ ꯍꯣꯢ ꯍꯣꯢ ꯍꯣꯢ ꯎꯝ ꯑꯗꯨꯗꯤ ꯀꯥꯢꯗꯦ ꯑꯗꯨꯗꯤ ꯀꯥꯢꯗꯦ ꯌꯥꯢ ꯌꯥꯢꯌꯦ
ꯎꯝ ꯀꯃꯥꯢꯢ ꯇꯧꯒꯦ ꯅꯣꯢꯒꯤ ꯍꯣꯢ
ꯑꯁꯤ ꯆꯠ ꯑꯁꯤꯗ ꯆꯠꯂꯤꯕꯁꯦ ꯑ ꯃꯊꯟꯇ ꯃꯇꯝ ꯂꯣꯢꯔꯒꯗꯤ ꯑꯗꯨꯝ ꯇꯠꯈ꯭ꯔꯕ ꯅꯠꯇ꯭ꯔꯣ
ꯑꯣ ꯑꯁ ꯃꯇꯝꯖꯦ ꯁꯥꯡꯉꯅꯦ ꯈꯜꯂꯨꯔꯒ
ꯏꯁ ꯈꯪꯍꯧꯔꯣꯢꯗ ꯋꯥꯔꯤ ꯈꯔ ꯅꯨꯡꯉꯥꯢꯕ ꯋꯥꯔꯤ
ꯍꯦꯍꯦꯍꯦ ꯀꯩꯗꯧꯔꯒꯦ ꯅꯪꯕꯣ
ꯍꯧꯖꯤꯛꯇꯤ ꯑꯗꯨꯝ ꯍꯤꯞꯄꯤꯌꯦ ꯅꯪꯗꯦ ꯅꯪ ꯉꯁꯥꯢꯗꯩ ꯇꯨꯝꯃꯦ ꯍꯥꯢꯗ
ꯁꯤꯅ ꯂꯣꯢꯔꯦꯍꯦ
ꯑꯩꯈꯣꯢꯔꯣꯝꯗꯅ ꯍꯦꯜꯂꯝꯅꯤꯗ ꯅꯣꯢꯗꯤ ꯍꯦꯟꯗꯦ ꯅꯣꯢꯅ ꯁꯥꯕ ꯍꯥꯢꯁꯤꯗꯤ ꯑꯩꯈꯣꯢꯗ ꯁꯥꯕꯁꯦ ꯍꯥꯢꯕꯗꯤ ꯅꯨꯡꯁꯥ ꯀꯟꯅ ꯊꯣꯛꯇ꯭ꯔꯁꯨ ꯆꯥꯛꯅꯕꯗꯣ
ꯎꯝ
ꯑꯗꯨꯒꯤ ꯌꯥꯝ ꯂꯩꯕ ꯅꯨꯡꯉꯥꯢꯇꯕꯗꯣ ꯑꯗꯨꯅꯦ ꯑꯩ ꯍꯧꯖꯤꯛ ꯐꯥꯎ ꯑꯩ ꯐꯃꯨꯡꯗ ꯂꯦꯞ ꯐꯃꯨꯡꯗ ꯍꯤꯞꯇꯦꯕ ꯑꯩ
ꯍꯣꯢ ꯅꯣꯢꯗꯒꯤ ꯍꯦꯟꯅꯗꯤ ꯑꯈꯣꯢꯅ ꯍꯦꯟꯅ ꯁꯥꯕ ꯃꯥꯜꯂꯦ
ꯁꯥꯕ ꯍꯥꯢꯁꯤ ꯅꯣꯢꯒꯤ ꯁꯥꯕꯁꯤꯅ ꯑꯥꯢꯕꯗꯤ ꯀꯔꯤ ꯍꯥꯢꯁꯤꯔꯥ ꯑꯗꯨꯝ
ꯅꯠꯇꯦ ꯑꯈꯣꯢꯗꯁꯨ ꯑꯗꯨꯝ ꯇꯧꯋꯦꯕ ꯁꯥꯔꯒꯁꯨꯅꯦ ꯅꯞ ꯅꯞ ꯂꯥꯎꯋꯦꯕ ꯏꯁꯥꯗ
ꯑꯗꯨꯗꯤ ꯑꯣꯝꯆꯥꯡꯅꯕꯗꯣ ꯍꯣ
ꯎꯝ ꯍꯟꯗꯛꯁꯦ ꯂꯩꯕ ꯈꯔꯥ ꯅꯨꯡꯉꯥꯢꯇꯦ ꯁ꯭ꯋꯥꯢꯗ
ꯑ
ꯑꯩꯁꯨ ꯀꯨꯢꯗ꯭ꯔꯦ ꯅꯣꯢ ꯅꯅꯥꯛꯇ ꯂꯥꯛꯑꯒꯅꯦ ꯑ ꯍꯦꯟꯖꯥꯡ ꯑꯍꯥꯥꯎꯕ ꯆꯥꯗꯨꯢꯅꯤ
ꯍꯣꯢ ꯍꯣꯢ ꯀꯣꯢꯔꯛꯑꯣ ꯊꯣꯡꯕꯤꯒꯦ ꯑꯥꯑ ꯀꯔꯤ ꯆꯥꯅꯤꯡꯉꯦ ꯍꯥꯢꯔꯣ
ꯑꯗꯥꯢꯗ ꯐꯪꯕ ꯃꯈꯩ ꯀꯩ ꯍꯥꯢꯇꯥꯔꯦ ꯑꯩꯗꯣ ꯑꯗꯨꯝꯕ ꯆꯥꯗꯕ ꯀꯨꯢꯔꯦꯕꯀꯣ
ꯎꯝ ꯈꯣꯢꯁꯦ ꯅꯪ ꯍꯥꯢꯕꯗꯤ ꯂꯥꯛꯇ꯭ꯔꯤꯉꯩꯗ ꯍꯥꯟꯅ ꯍꯥꯢꯒꯗꯧꯕ ꯑꯈꯣꯢꯁꯦ ꯀꯔꯤ ꯀ꯭ꯔꯤꯔꯁꯦꯝ ꯁꯥ ꯂꯩꯔꯝꯒꯦꯕ
ꯑꯗꯨꯕꯨꯗꯤ ꯍꯥꯢꯔꯛꯀꯦ ꯂꯥꯛꯇ꯭ꯔꯤꯉꯩꯗ ꯅꯨꯃꯤꯠ ꯅꯤ ꯍꯨꯝ ꯅꯤꯅꯤ ꯍꯨꯝꯅꯤ ꯋꯥꯠꯂꯤꯉꯩꯗꯅꯦ
ꯎꯝ
ꯍꯥꯢꯔꯛꯇꯦ
ꯍꯣꯢ
ꯅꯣꯢꯁꯨ ꯀꯩ ꯀꯩꯅꯣ ꯂꯩ ꯌꯥꯕ ꯈꯔ ꯂꯩꯍꯧꯅꯅꯕ
ꯍꯣꯢ ꯍꯣꯢ
ꯎꯝ ꯑꯩꯁꯨ ꯆꯥꯅꯤꯡꯕꯗ ꯑꯗꯨꯝ ꯍꯥꯢꯔꯛꯀꯅꯤ ꯅꯠꯇ꯭ꯔꯒ ꯑꯩꯈꯣꯢ ꯑꯩ ꯂꯥꯛꯄ ꯃꯇꯝꯗꯅꯦ ꯈꯤꯇꯪ ꯀꯣꯢꯊꯣꯛꯑꯒ ꯒꯨꯝ ꯂꯩꯕ ꯆꯠꯄꯁꯨ ꯌꯥꯢꯌꯦ
ꯍꯣꯏ ꯅꯨꯃꯤꯠ ꯍꯨꯝꯅꯤꯒꯨꯝꯕ ꯂꯩꯔꯗꯤ ꯑꯗꯨꯝ ꯆꯠꯊꯣꯛꯁꯦ ꯑꯗꯨꯒ ꯅꯠꯇ꯭ꯔꯒ ꯑꯍꯥꯟꯕ ꯅꯨꯃꯤꯠꯇꯗꯤ ꯆꯠꯊꯣꯛꯄꯁꯦ ꯅꯨꯡꯉꯥꯏꯇ꯭ꯔꯗꯤ ꯑꯩꯈꯣꯏ ꯍꯥꯟꯅ ꯑꯗꯨꯝ ꯁꯦꯝ ꯁꯥꯔꯒ ꯀꯔꯤ ꯀꯔꯤ ꯂꯩꯕ ꯈꯣꯠꯄ ꯂꯣꯏꯅ ꯑꯗꯨꯝ ꯇꯧꯔꯝꯃꯒꯦ ꯍꯥꯏꯕꯅꯤꯗ ꯑꯗꯨ ꯅꯨꯃꯤꯠ ꯍꯨꯝꯅꯤ ꯂꯩ ꯍꯥꯏꯔꯗꯤ ꯑꯗꯨꯝ ꯃꯈꯣꯏꯅ ꯇꯄꯒ ꯇꯞꯅ ꯑꯗꯨꯝ ꯀꯣꯏꯊ ꯀꯣꯏꯊꯔ ꯑꯗꯨꯝ ꯀꯣꯏꯕ ꯆꯠꯄ ꯑꯣꯏꯅꯀꯣ ꯑꯗꯨꯃꯥꯏꯅ ꯄꯨ ꯄꯨꯔꯛꯁꯨ ꯌꯥꯏꯑ
ꯎꯝ
ꯥ ꯍꯨꯃꯥꯏꯅ ꯍꯨꯃꯥꯏꯅ ꯇꯧꯔꯤꯒꯦ ꯍꯧꯖꯤꯛꯀꯥꯟ ꯊꯕꯛꯇꯤ ꯍꯨꯃꯥꯏ ꯇꯧꯋꯤ
ꯀꯔꯤꯕꯨ ꯇꯧꯔꯨꯅꯤ ꯃꯁꯤꯗ ꯅꯣꯡꯃꯥꯏꯖꯤꯡꯅꯦ ꯄꯣꯊꯥꯔꯦ ꯍꯩꯌꯦꯅ ꯑꯃꯨꯛ ꯆꯠꯄ ꯇꯥꯔꯦ ꯅꯤꯡꯊꯧꯀꯥꯕ ꯅꯤꯡꯊꯧꯀꯥꯕꯗ ꯍꯧꯗꯤ ꯍꯧꯅ ꯑꯥ ꯊꯥꯡꯖꯥ ꯐꯥꯎꯁꯤꯗꯤ ꯑꯃꯨꯛ ꯑꯩꯈꯣꯏꯒꯤ ꯊꯕꯛ ꯑꯩꯈꯣꯏ ꯑꯩꯈꯣꯏꯒꯤ ꯊꯕꯛ ꯑꯗꯨꯝ ꯆꯠꯄ ꯇꯥꯔꯦ
ꯑꯣ ꯑꯁꯁꯥ ꯍꯣꯏ ꯁꯨꯅꯤꯅꯦ ꯉꯁꯤꯗꯒꯤ ꯈ꯭ꯋꯥꯏ ꯂꯩ ꯍꯣꯏꯅꯦ
ꯆꯠꯒꯗꯧꯕ ꯇꯧꯕꯁꯨ ꯂꯩꯌꯦꯦ ꯑꯩꯈꯣꯏꯒꯤ ꯌꯨꯅꯤꯚꯔꯁꯤꯇꯤꯗ ꯆꯠꯀꯗꯧꯕ ꯂꯩ ꯃꯗꯨꯒꯤ ꯃꯐꯝꯗ ꯆꯠꯂꯒꯅꯦ
ꯍꯥꯟꯅ ꯀꯥꯔꯝꯕ
ꯑꯥ ꯑꯩꯈꯣꯏ ꯑꯗꯨ ꯑꯗꯨꯗ ꯀꯩꯅꯣ ꯂꯩꯕ ꯐꯝꯃꯤꯟ ꯅꯥꯒꯗꯧ ꯂꯩꯕ
ꯑꯣ ꯑꯣ
ꯑꯣꯖꯥ ꯈꯣꯏꯅ ꯀꯧꯔ ꯂꯩꯕ
ꯑꯣ ꯐꯩꯌꯦ ꯐꯩꯌꯦ
ꯃꯔꯨ ꯃꯐꯝꯗ ꯑꯩꯅ ꯇꯝꯈꯤꯕꯅꯦꯕꯀꯣ ꯇꯝꯕ ꯃꯐꯝꯗ ꯃꯣꯣꯏꯅꯥ ꯀꯩ ꯍꯥꯏꯇꯥꯔꯦ ꯑꯩꯒꯤ ꯃꯤꯡ ꯈꯛꯇ ꯄꯟꯈ꯭ꯔꯕ ꯍꯥꯏꯕꯗꯤ ꯑꯗꯨꯗ ꯑꯆꯧ ꯑꯁꯥꯡ ꯈꯣꯏꯒꯅꯦ
ꯍꯣꯏ
ꯐꯝꯃꯤꯟꯅꯔꯒ ꯋꯥꯔꯤ ꯁꯥꯟꯅꯒꯗꯧꯕ ꯑꯩꯒꯤ ꯃꯤꯡ ꯊꯝꯈ꯭ꯔꯕ ꯃꯣꯏꯅ ꯑꯩꯉꯣꯟꯗꯁꯨ ꯍꯥꯏꯕꯕꯨꯗꯤ ꯍꯥꯏꯔꯛꯑꯦꯕ ꯑꯩ ꯑꯩꯒꯤꯗꯨ ꯊꯝꯃꯒꯦꯅ ꯑꯗꯣ ꯑꯩꯅꯁꯨ ꯍꯥꯏꯈꯤꯕꯅꯦ ꯍꯣꯏ ꯍꯣꯏ ꯊꯝꯃꯣꯅ ꯍꯥꯏꯈꯤꯕꯅꯦꯕ ꯑꯗꯣ ꯍꯥꯏꯈꯤꯕꯗꯣ ꯉꯔꯥꯡꯗꯣ
ꯎꯝ
ꯄ ꯂꯥꯛꯅꯅꯕ ꯇꯥꯡ ꯇꯔꯦꯠ ꯅꯨꯃꯤꯠꯇ ꯂꯥꯛꯑꯣ ꯍꯥꯏꯌꯦꯦ
ꯑꯣ ꯐꯩꯌꯦ ꯐꯩꯌꯦ ꯐꯩ
ꯂꯩꯣꯏꯕꯥꯛ ꯄ‌ꯣꯛꯄ ꯅꯨꯃꯤꯠꯅꯦ ꯇꯥꯡ ꯇꯔꯦꯠ ꯅꯨꯃꯤꯠꯇꯣ
ꯍꯌꯦꯡ ꯅꯨꯃꯤꯗꯥꯡꯗꯒꯤ ꯆꯠꯀꯗꯧꯕꯀꯣ
ꯍꯌꯦꯡ ꯅꯨꯃꯤꯗꯥꯡ ꯆꯠꯇꯧꯕꯅꯦ ꯍꯌꯦꯡꯁꯦ ꯑ ꯊꯦꯡꯉꯅꯤ ꯌꯥꯝ ꯊꯦꯡꯉꯅꯤ ꯍꯌꯦꯡ ꯅꯠꯇ꯭ꯔꯦꯒ ꯑ ꯀꯩꯅꯣ ꯍꯪꯆꯤꯠ ꯑꯌꯨꯛ ꯉꯟꯇꯥ ꯑꯥ ꯆꯠꯊꯣꯛꯇꯣꯏꯅꯦ ꯇ꯭ꯔꯦꯟꯗ
ꯑꯣ ꯍꯥꯏꯕꯗꯤ ꯌꯥꯝ ꯍꯥꯏꯕꯗꯤ ꯅꯣꯏ ꯍꯧꯖꯤꯛ ꯅꯪꯒꯤ ꯀꯥꯗꯒꯤ ꯆꯠꯊꯣꯛꯔꯗꯤ ꯅꯪ ꯍꯧꯖꯤꯛ ꯂꯩꯐꯝꯗꯨꯗꯒꯤ ꯑꯃꯨꯛ ꯍꯥꯏꯕꯗꯤ ꯊ‌ꯦ ꯍꯥꯏꯕꯗꯤ ꯊꯦꯡꯕ ꯍꯥꯏꯁꯤꯗꯤ ꯅꯨꯡꯗꯥꯡꯋꯥꯏꯔꯝ ꯊꯦꯡꯕꯗꯨꯗꯅꯤꯅ
ꯁ꯭ꯋꯥꯏꯗ ꯀꯩꯅꯣꯁꯨ ꯂꯩꯗꯦꯕ ꯈꯪꯕ꯭ꯔꯥ ꯁ꯭ꯨꯋꯥꯏꯗ ꯑꯍꯣꯏ ꯒꯥꯔꯤꯁꯦ ꯐꯖꯅꯁꯨ ꯐꯪꯗꯕꯅꯤꯅꯀꯣ
ꯎꯝ
ꯃꯝꯗ꯭ꯔꯤꯉꯩꯗ ꯑꯣꯏꯅ ꯆꯠꯊꯣꯛ ꯇꯥꯔꯦ ꯃꯐꯝꯗꯨꯗ
ꯑꯣ ꯑꯗꯨ ꯉꯥꯏꯔ ꯂꯩꯕ ꯉꯥꯏꯔ ꯂꯩꯗꯧꯕ ꯑꯗꯨꯗ
ꯑꯗꯨ ꯅꯪ ꯉꯥꯏ ꯂꯩꯒꯗꯕꯅꯤ ꯆꯥꯛ ꯍꯤꯟꯖꯥꯡ ꯀꯩꯀꯥꯗꯨꯗ ꯆꯥꯗꯕꯅꯤ ꯅꯠꯇ꯭ꯔꯗꯤ ꯑꯩꯈꯣꯏ ꯁꯤꯗ ꯃꯝꯕꯅꯤꯅ ꯀꯩ ꯍꯥꯏꯇꯥꯔꯦ ꯒꯥꯔꯤꯁꯨ ꯐꯖꯅ ꯐꯪꯗꯦꯀꯣ
ꯍꯣꯏ
ꯐꯪꯗꯕꯒꯤ ꯃꯔꯝ ꯑꯣꯏꯔꯒ ꯀꯩꯅꯣ ꯇꯧꯕ ꯇꯥꯔꯦ
ꯑꯗꯨꯅꯦ ꯑꯩꯅ ꯅꯍꯥꯟꯗꯤ ꯑꯩꯅ ꯋꯥꯈꯜꯗꯗꯤ ꯑꯥꯗ ꯁꯨꯃꯥꯏꯅ ꯅꯪ ꯍꯧꯖꯤꯛꯀꯤ ꯍꯥꯏꯕꯒꯤ ꯑꯗꯨꯃꯥꯏꯅ ꯆꯠꯄ ꯁꯔꯨꯛꯄꯨꯗꯤ ꯑꯗꯨ ꯅꯣꯏꯔꯣꯝꯗꯒꯤ ꯄꯨꯔꯥ ꯑꯗꯨꯝ ꯍꯥꯏꯕꯗꯤ ꯆꯠꯀꯗꯧꯕꯣ ꯍꯥꯏꯕꯗꯤ ꯃꯇꯝꯗꯣ ꯑꯗꯨꯗꯒꯤ ꯆꯠꯂꯣ ꯍꯥꯏꯕꯅꯦ ꯅꯪ ꯍꯧꯖꯤꯛ ꯑꯃꯨꯛꯀ ꯑꯇꯨ ꯑꯇꯣꯞꯄ ꯃꯐꯝꯗ ꯑꯃꯨꯛ ꯂꯦꯛ ꯂꯦꯛꯀꯗꯧꯕ ꯄ꯭ꯔꯥꯛꯇꯤ
ꯑꯩꯅ ꯕꯁꯇ ꯇꯣꯡꯒꯦ ꯇꯧꯕꯅꯦꯕ ꯕꯁꯀꯤ ꯇꯤꯛꯀꯦꯠ ꯀꯛꯁꯦꯅꯗꯤ ꯇꯧꯕꯅꯦꯕ ꯑꯗꯣ ꯃꯇꯝ ꯀꯨꯏ ꯀꯨꯏꯅ ꯂꯧꯕ ꯕꯁ ꯆꯠꯄꯗꯣ ꯄꯨꯡ ꯃꯉꯥ ꯇꯔꯨꯛ ꯀꯨꯝꯕ ꯂꯧꯋꯦꯕꯀꯣ ꯌꯥꯝꯗ꯭ꯔꯦ ꯍꯥꯏꯕꯗ ꯄꯨꯡ ꯇꯔꯨꯛ ꯀꯨꯝꯕ ꯂꯧꯋꯦꯕ ꯍꯥꯏꯕꯗꯤ ꯑꯃꯨꯛ ꯈꯥꯝꯃꯅꯤ ꯑꯃꯨꯛ ꯆꯠꯂꯅꯤ ꯑꯩꯈꯣꯏ ꯏꯁꯥ ꯏꯊꯟꯗ ꯇꯣꯡꯗꯕꯅꯤꯅ ꯃꯤ ꯃꯌꯥꯝꯁꯨ ꯇꯣꯡꯕꯅꯤꯅ ꯃꯄꯥꯟ ꯊꯣꯛꯅꯤꯡꯕ ꯃꯇꯝ ꯂꯩꯒꯅꯤꯀꯣ ꯑꯗꯨꯒ ꯆꯥꯛꯂꯥꯝꯃꯅꯤ ꯈꯥꯝꯃꯒ ꯀꯩꯅꯣ ꯇꯧꯔꯅꯤ ꯑꯗꯨꯒꯤ ꯑꯗꯨ ꯇ꯭ꯔꯦꯟꯗ ꯆꯠꯄ ꯇꯥꯔꯒꯗꯤ ꯃꯅꯨꯡꯗ ꯂꯣꯏ ꯂꯩꯔꯦꯗꯅꯀꯣ
ꯍꯣꯏ ꯍꯣꯏ
ꯑꯗꯨꯒꯤ ꯃꯇꯝꯁꯦ ꯄꯨꯡ ꯌꯥꯝꯃꯦ ꯍꯥꯏꯕꯗ ꯄꯨꯡ ꯃꯉꯥ
ꯎꯝ ꯀꯥꯏꯗꯦꯗ ꯀꯥꯏꯗꯦꯗ
ꯎꯝ
ꯀꯩ ꯍꯥꯏꯕ ꯍꯧꯖꯤꯛꯀꯤꯗꯨ ꯌꯥꯝꯗꯕꯗꯨꯗ ꯄꯨꯡ ꯃꯉꯥ ꯍꯥꯏꯕ
ꯌꯥꯝꯗ꯭ꯔꯕꯗ ꯄꯨꯡ ꯃꯔꯤ ꯃꯔꯤ ꯃꯈꯥꯏꯕꯨꯗꯤ ꯎꯠꯂꯦꯕꯀꯣ
ꯎꯝ
ꯇꯤꯀꯦꯠꯇꯨꯗ ꯄꯨꯡ ꯃꯔꯤ ꯃꯈꯥꯏꯗꯤ ꯎꯠꯂꯦꯕ
ꯎꯝ
ꯑꯗꯨꯕꯨ ꯃꯔꯤ ꯃꯈꯥꯏꯗꯤ ꯈꯤꯇꯪ ꯍꯦꯟꯒꯗꯧ ꯃꯥꯜꯂꯦ ꯍꯥꯏꯗꯤ ꯏꯁꯇꯦꯁꯟꯁꯨ ꯂꯩꯕꯅꯤꯅ ꯏꯁꯇꯦꯁꯟꯗ ꯃꯤꯅꯤꯠ ꯃꯉꯥ ꯇꯔꯥꯗꯤ ꯑꯗꯨꯝ ꯈꯥꯝꯒꯅꯦꯕ
ꯑꯣ
ꯑꯥ ꯑꯗꯨꯒꯤ ꯄꯨꯡ ꯃꯉꯥ ꯌꯥꯝ ꯌꯥꯝꯃꯦ ꯍꯥꯏꯕꯗ ꯄꯨꯡ ꯃꯉꯥ ꯂꯧꯕꯅꯦ
ꯐꯝ ꯍꯥꯏꯁꯦ ꯃꯣꯏ ꯃꯣꯏꯒꯤ ꯍꯧꯖꯤꯛ ꯈꯥꯝꯐꯝ ꯍꯥꯏꯗꯣ
ꯎꯝ
ꯌꯥꯔꯦ ꯌꯥꯔꯦ ꯍꯣꯏ ꯍꯣꯏ ꯑꯗꯨꯝ ꯌꯥꯏꯗ ꯁꯨꯝ ꯑꯃꯔꯣꯝꯗ ꯍꯥꯏꯔꯗꯤ ꯆꯞ ꯃꯥꯟꯅꯩꯌꯦꯗ
ꯁ ꯇ꯭ꯔꯦꯟꯗꯕꯨꯗꯤ ꯀꯥꯏꯔꯦ ꯍꯥꯏꯕꯗꯤ ꯃꯥꯗꯤ ꯂꯦꯡꯊꯣꯛ ꯂꯦꯡꯁꯤꯟ ꯇꯧꯕ ꯅꯠꯇꯦ
ꯍꯣꯏ ꯁꯥꯕꯁꯨ ꯈꯔ ꯈꯔ ꯐꯩꯌꯦ ꯍꯣꯏ ꯑꯗꯨꯝ ꯍꯤꯞꯀꯦ ꯍꯥꯏꯔꯁꯨ ꯌꯥꯏꯑ ꯀꯣꯛ ꯐꯝꯒꯦ ꯍꯥꯏꯔꯁꯨ ꯌꯥꯏꯑ ꯑꯗꯨ ꯌꯥꯏ ꯌꯥꯏꯗ
ꯑꯗꯨꯒꯤ ꯑꯁ ꯑ ꯂꯝ ꯁꯥꯡꯕꯅꯤꯅꯀꯣ ꯂꯝꯕꯤ ꯁꯥꯡꯕꯅꯤꯅ ꯇ꯭ꯔꯦꯟꯅ ꯅꯨꯡꯉꯥꯏꯔꯅꯤ ꯍꯥꯏꯅ ꯑꯩꯅ ꯈꯜꯂꯒ ꯇ꯭ꯔꯦꯟꯅ ꯀꯛ ꯅꯍꯥꯟꯅ ꯑꯩ ꯕꯁꯇ ꯑꯍꯨꯝ ꯃꯔꯤ ꯔꯛ ꯆꯀ꯭ꯔꯅꯦꯕꯥꯗꯣ ꯑꯩ ꯍꯜꯂꯛꯄꯗꯁꯨ ꯀꯩꯅꯣ ꯇꯧꯒꯗꯧ ꯃꯥꯜꯂꯦ ꯍꯜꯂꯛꯄꯗꯗꯤ ꯕꯁꯇ ꯂꯥꯛꯀꯦꯔꯥ ꯈꯪꯗꯦ ꯍꯥꯏꯕꯗꯤ ꯑꯩꯈꯣꯏ ꯃꯐꯝ ꯌꯧꯒꯗꯧꯕꯗꯣ ꯃꯝꯕ ꯇꯔꯒꯗꯤ ꯇ꯭ꯔꯦꯟꯗꯗꯤ ꯏꯁꯇꯦꯁꯟꯁꯦ ꯑ ꯍꯥꯏꯇꯥꯔꯦ ꯃꯤꯅꯤꯠ ꯇꯔꯥꯃꯉꯥꯒꯨꯝꯕ ꯑꯃꯨꯛ ꯂꯧꯒꯅꯦꯕ ꯑꯩꯈꯣꯏ ꯑꯩꯈꯣꯏ ꯃꯐꯝ ꯌꯧꯒꯗꯧꯕꯗꯣ
ꯑꯣ
ꯕꯁꯇꯣ ꯑꯣꯏꯔꯒꯗꯤ ꯑꯩꯈꯣꯏ ꯃꯐꯝꯗ ꯑꯦꯛꯖꯦꯛ ꯌꯧꯕ ꯉꯝꯃꯦꯕꯀꯣ ꯆꯞ ꯆꯥꯅ ꯌꯧꯕ ꯉꯝꯕ ꯑꯗꯨꯒꯤ
ꯎꯝ
ꯑꯗꯣ ꯍꯜꯂꯛꯄꯗꯗꯤ ꯕꯁꯇ ꯂꯥꯛꯀꯗꯧ ꯃꯥꯜꯂꯦ ꯆꯠꯄꯗ ꯁꯤꯅ ꯇ꯭ꯔꯦꯟꯗ ꯆꯠꯀꯗꯧ ꯃꯥꯜꯂꯦ ꯃꯗꯨꯅ ꯑꯩꯒꯤꯗꯃꯛꯇ ꯈꯔ ꯐꯒꯗ꯭ꯔꯅ ꯈꯟꯕ
ꯑꯣ
ꯃꯥꯃꯟꯗꯤ ꯍꯣꯡꯒꯦ ꯍꯦ ꯆꯥꯃꯉꯥ ꯈꯔ ꯍꯦꯜꯂꯦꯕꯀꯣ ꯕꯁꯇꯗꯤ
ꯑꯣ ꯍꯧꯖꯤꯛꯀꯤꯗꯨꯅ ꯀꯌꯥ
ꯃꯤ ꯌꯥꯛꯈꯩꯅꯦ ꯑꯥ ꯑꯩꯅ ꯀꯩꯅꯣꯗ ꯀꯛꯀꯤꯅꯦ ꯁꯂꯤꯄꯣꯀꯣ ꯑꯁꯇ ꯀꯛꯈꯤꯕ ꯅꯦ ꯇ꯭ꯔꯦꯟꯗꯣ
ꯅꯪ ꯅꯣꯡꯃ ꯑꯃ ꯆꯠꯈꯤꯗꯥꯏ ꯍꯥꯏꯕꯗꯤ ꯀꯔꯤꯕ ꯒꯥꯔꯤ ꯑꯃꯗ ꯆꯍꯨꯝ ꯄꯤꯌꯦ ꯍꯥꯏꯅ ꯑꯆꯧ ꯑꯁꯥꯡꯒꯤ ꯒꯥꯔꯤ ꯈꯔ ꯃꯥꯜꯂꯒ ꯎꯝ
ꯑꯩꯏꯅ ꯀꯥꯛꯑꯒ ꯑ ꯑꯥ ꯀꯔꯤ ꯍꯥꯏꯔꯦ ꯊ꯭ꯔꯤ ꯊ꯭ꯔꯤ ꯑꯦ ꯁꯤꯗꯣ ꯃꯗꯨꯗꯣ ꯀꯛꯈꯤꯕꯅꯦꯕ ꯍꯟꯗꯛꯁꯤꯅ ꯁ꯭ꯂꯤꯞꯄꯔꯗ ꯀꯛꯈꯤꯕ
ꯎꯝ ꯇꯨꯡꯐꯝꯗ
ꯑꯗꯨꯒꯤ ꯃꯃꯜꯁꯨ ꯌꯥꯝ ꯈꯦꯠꯅꯩꯌꯦ
ꯑꯣ
ꯃꯃꯥꯡꯗꯨꯗꯤ ꯆꯥꯃꯉꯥ ꯑꯩꯅ ꯍꯥꯟꯅ ꯍꯥꯟꯅ ꯀꯛꯈꯤꯕꯗꯨꯗꯤ ꯆꯇ꯭ꯔꯨꯛ ꯌꯦꯡꯈꯩ ꯃꯥꯂꯦ ꯑꯦ ꯁꯤꯀꯤꯗꯣꯀꯣ ꯍꯟꯗꯛꯁꯤꯅ ꯁ꯭ꯂꯤꯞꯄꯔ ꯒ꯭ꯂꯥꯁꯅꯤꯅ ꯆꯅꯤ ꯌꯥꯡꯈꯩ ꯆꯥꯅꯤꯡ ꯈꯛꯇꯗꯤ ꯑꯣ ꯑꯣꯏꯕꯅꯦ ꯖꯤ ꯑꯦꯁ ꯇꯤꯅꯦ ꯀꯩ ꯀꯩꯅꯦ ꯑ ꯄ꯭ꯂꯦꯠꯐꯣꯝ ꯆꯥꯔꯖꯅꯦ ꯀꯩꯀꯩꯅꯦꯀꯣ ꯑꯗꯨ ꯋꯥꯡꯈꯠꯂꯒ ꯆꯅꯤ ꯌꯥꯡꯈꯩ ꯌꯧꯈ꯭ꯔꯕꯅꯦ
ꯑꯣ ꯀꯩꯕ ꯅꯪ ꯍꯥꯟꯅ ꯅꯣꯡꯃ ꯍꯥꯏꯕꯗꯤ ꯑꯥꯗ ꯆꯠꯀꯗꯧꯕꯗꯣ ꯅꯣꯡꯃ ꯅꯪꯅ ꯑꯃꯨꯛ ꯍꯥꯏꯈꯤꯕꯒꯨꯝ ꯇꯧꯈꯦꯅꯦ ꯑ ꯆꯍꯨꯝꯒꯗ ꯑꯃꯨꯛ ꯒꯥꯔꯤ ꯑꯆꯧ ꯑꯁꯥꯛ ꯀꯩ ꯀꯔꯤ ꯈꯔ ꯃꯥ ꯑꯃ ꯌꯥꯝ ꯇꯣꯡꯕ ꯅꯨꯡꯉꯥꯏꯑꯦꯅ ꯍꯥꯏꯈꯤꯕꯗꯣ ꯑꯗꯨꯒꯨꯝꯕꯗꯤ ꯐꯪꯉꯣꯏꯗ꯭ꯔꯕ